ꯍꯜꯂꯣ ꯑꯥ ꯇꯥꯔꯕ ꯍꯜꯂꯣ ꯃꯈꯣꯟ ꯇꯥꯕ꯭ꯔꯣ ꯑꯣ ꯃꯤ ꯀꯗꯧꯔꯃꯦꯟꯅ
ꯌꯥꯝ ꯄꯤꯛꯅ ꯇꯥꯏꯅꯦ
ꯑꯩꯁꯨ ꯌꯥꯝ ꯄꯤꯛꯅ ꯊꯥꯏꯑꯦ
ꯀ
ꯀꯩꯅꯣꯗ ꯈ꯭ꯋꯥꯏ ꯐꯨꯜ ꯂꯩꯈꯠꯂꯦ ꯍꯥꯏ ꯃꯁꯥꯒꯤ ꯃꯥꯜꯂꯦ
ꯐ
ꯇꯔꯔꯕ
ꯌꯥꯝ ꯄꯤꯛꯅ ꯑꯗꯨꯝ ꯇꯥꯔꯤ
ꯎꯝ ꯄꯤꯛꯅ ꯑꯗꯨꯝ ꯇꯥꯏꯌꯦ ꯐꯨꯜꯗꯩ ꯈꯜꯂꯗꯨ ꯇꯥꯔꯒꯗꯤ
ꯆꯥꯛ ꯆꯥꯔꯕ
ꯌꯥꯔꯕ ꯆꯥꯛ ꯑꯩꯈꯣꯏ ꯆꯥꯗ꯭ꯔꯦ ꯀꯟꯅ ꯊꯣꯡꯉꯤ ꯅꯣꯏ ꯁꯥꯥꯔꯕ
ꯑꯩꯈꯣꯏ ꯆꯥꯗ꯭ꯔꯦ ꯉꯁꯤ ꯆꯥꯔꯣꯏꯅ ꯑꯆꯥꯄꯣꯠ ꯈꯔ ꯑꯆꯥꯄꯣꯠ ꯇꯥꯁꯔꯂꯦ
ꯑꯣ ꯀꯩꯣ ꯁꯕꯨꯁꯅ
ꯎ ꯄꯔꯥꯊꯥꯅꯦ ꯑꯗꯩ ꯀꯆꯣꯔꯤꯅꯦ ꯆꯥꯅꯦ ꯑꯗꯒꯤ ꯆꯤꯞꯁ ꯀꯩꯀꯩ ꯈꯔ ꯏꯆꯟꯅꯨꯄꯤ ꯍꯣꯏ ꯂꯥꯛꯄ
ꯎꯝ ꯑꯗꯨꯅ ꯄꯨꯛ ꯊꯟ ꯉꯝꯃꯕꯏꯌꯦꯦ
ꯉ ꯃꯅꯤ ꯀꯩꯁꯨ ꯌꯥꯝ ꯆꯥꯕ ꯅꯠꯇꯕꯅꯤꯅꯅꯦ ꯑꯗꯨꯝ ꯑꯗꯨꯝ ꯆꯥꯗꯣ ꯊꯛꯆꯜꯂꯝꯅꯤꯅ ꯄꯨꯛꯇꯨ ꯊꯜꯂꯦꯕ
ꯍꯣꯏ ꯑꯗꯨꯕꯨꯗꯤ ꯈꯤꯇꯪ ꯆꯥꯕꯗ ꯑꯗꯨꯝ ꯊꯥꯡꯒꯠꯄꯅꯤꯅ ꯀꯩꯅꯣ ꯇꯧꯔꯗꯤ ꯑꯩꯈꯣꯏꯗꯤꯡ ꯉꯥꯄ ꯋꯥꯠꯂꯤ
ꯍꯧꯖꯤꯛꯀꯥꯟ ꯂꯥꯏ ꯍꯔꯥꯎ ꯍꯧꯅꯔ ꯃꯥꯜꯂꯦꯅꯦ ꯃꯌꯥꯝ
ꯎ ꯂꯥꯏ ꯍꯔꯥꯎꯕ ꯍꯔꯥꯎꯅ ꯑꯃ ꯎꯝ ꯍꯔꯥꯎꯅꯕ ꯃꯥꯜꯂꯦ ꯃꯈꯣꯟꯗꯤ ꯇꯥꯏꯌꯦ ꯑꯗꯨ ꯆꯠ ꯇꯝ ꯈ
ꯁꯤꯗꯁꯨ ꯃꯈꯣꯟ ꯌꯥꯝ ꯐꯖꯅ ꯇꯥꯔꯤ ꯀꯥꯏꯗꯅꯣꯗꯤ ꯈꯪꯗꯦ
ꯎꯝ ꯉꯁꯥꯏ ꯂꯝꯕꯤꯗ ꯑꯃꯁꯨ ꯍꯔꯥꯎ ꯍꯧꯕꯅꯦ ꯀꯥꯏꯗꯅꯣ ꯑꯣ ꯎꯔꯤꯄꯣꯛꯇ ꯑꯃ ꯍꯔꯥꯎ ꯍꯧꯕꯅꯦ
ꯑꯣ ꯅꯍꯥꯟ ꯅꯍꯥꯟ ꯑꯣꯏꯔ ꯃꯥꯜꯂꯦ ꯀꯪꯂꯥꯔꯣꯝꯗꯁꯨ ꯂꯥꯏ ꯂꯧꯈꯠꯄꯩ ꯑꯃ ꯂꯩꯍꯧꯕꯅꯦ
ꯂꯥꯏ ꯂꯔꯤꯛ ꯍꯔꯥꯎꯕ ꯃꯇꯝ ꯌꯧꯔꯛꯄ ꯃꯥꯜꯂꯦ ꯌꯦꯡꯕ ꯑꯃꯨꯛ ꯂꯥꯏ ꯂꯝ ꯊꯣꯛꯄꯩꯗꯣ ꯑꯗꯨ ꯌꯦꯡꯕꯗꯤ ꯅꯨꯡꯉꯥꯏꯕꯅꯦ ꯂꯝꯕꯤꯗ ꯊꯦꯡꯅ ꯎꯈꯤꯗꯕꯗꯤ ꯀꯨꯏꯔꯦꯗ ꯑꯗꯨꯗꯣ ꯀꯨꯏꯅ ꯁꯨꯝ ꯍꯔꯥꯎꯔꯨꯗꯕꯒꯤꯀꯣ
ꯃꯇꯝꯁꯨ ꯍꯧꯖꯤꯛꯀꯥꯟ ꯌꯥꯝ ꯁꯥꯡ ꯁꯥꯡꯅ ꯍꯔꯥꯎꯅꯗꯦꯅ
ꯎꯝ ꯎꯒ ꯑꯗꯨꯁꯨ ꯂꯣꯏꯁꯟꯅꯕ ꯃꯥꯜꯂꯦ ꯎꯝ ꯀꯩꯅꯣꯗꯤ ꯀꯣꯂꯦꯖ ꯀꯩꯀꯥꯗꯤ ꯆꯠꯇ꯭ꯔꯣ ꯉ ꯉꯁꯤꯕꯨꯗꯤ ꯁꯟꯗꯦꯅꯤꯅ ꯅꯣꯏ ꯚꯦꯀꯦꯁꯟ ꯊꯥꯔ
ꯚꯦꯀꯦꯁꯟ ꯄ꯭ꯔꯦꯛꯇꯤꯀꯦꯜꯒꯨꯝꯕ ꯋꯥꯠꯂꯤ
ꯑꯣ ꯁꯤꯦꯃꯤꯁꯇꯔꯒꯤ ꯀꯩꯅꯣꯗꯤ ꯂꯣꯏꯈ꯭ꯔꯥ
ꯍꯣꯏ ꯂꯣꯏꯈ꯭ꯔꯦ ꯎꯝꯝ
ꯎꯝ ꯏꯗꯨ ꯄꯦꯛꯇꯀꯦꯜꯒꯤ ꯏ ꯀꯅ ꯀꯅꯧꯗꯗ
ꯄ꯭ꯔꯦꯛꯇꯤꯀꯦꯜꯁꯦ ꯗꯦꯠ ꯇ꯭ꯋꯦꯟꯇꯤ ꯐꯣꯔ ꯑꯃ ꯂꯩ ꯑꯗꯨꯒ ꯇꯣꯏꯟꯇꯤ ꯐꯥꯏꯞ ꯅꯠꯇ꯭ꯔꯒ ꯇꯣꯏꯟꯇꯤ ꯁꯤꯛꯁ ꯆꯥꯝꯃ ꯍꯥꯏꯔꯛꯀꯅꯤꯅ ꯍꯥꯏ
ꯎꯝ ꯑꯗꯤ ꯀꯏꯗꯤ ꯀꯣꯏꯗꯅ
ꯎꯝ ꯅꯣꯡ ꯆꯨꯒꯗ꯭ꯔꯥ ꯈꯪꯗꯦ ꯃꯊꯛꯁꯦ ꯂꯩꯆꯤꯟ ꯉꯥꯛꯇ ꯉꯥꯏ
ꯎꯝ ꯆꯨꯒꯗ ꯃꯥꯟꯗꯦ ꯃꯥꯟꯗꯦ
ꯑꯁ ꯅꯣꯡꯁꯤꯁꯨ ꯆꯨꯔꯤꯅꯦ ꯇꯨꯠ ꯇꯨꯠ ꯇꯨꯠ ꯇꯧꯔꯒ
ꯑꯗꯨꯅꯦ ꯅꯣꯡ ꯆꯨꯗ꯭ꯔꯕꯅꯤꯅꯦꯛ ꯁꯥꯛꯕ ꯂꯣꯏꯔꯦ ꯌꯥꯗ꯭ꯔꯦ
ꯎ ꯐꯖꯅ
ꯅꯣꯡ ꯈꯔ ꯆꯨꯔꯦꯗꯤ ꯈꯔ ꯏꯨꯡꯗꯅꯦ
ꯑ
ꯕꯤ ꯁꯥꯥꯦ ꯑꯗꯩ ꯍꯧꯖꯤꯛ ꯑꯃꯨꯛ ꯅꯣꯡ ꯈꯤꯇꯪ ꯊꯦꯡꯉꯗꯤ ꯃꯣꯏ ꯀꯩ ꯂꯧꯎꯕ ꯀꯩꯀꯥꯁꯨ ꯌꯥꯔꯣꯏꯗ ꯑꯣꯏꯔꯅꯤ
ꯎꯝ ꯎꯝ
ꯇꯥꯕ꯭ꯔ
ꯇ ꯇꯥꯏ
ꯎꯝ ꯑꯗꯨꯗꯤ ꯅꯣꯡ ꯆꯨ ꯇꯗꯤ ꯊꯥꯗꯧꯅꯦ
ꯅꯣꯡ ꯨꯨꯔꯖꯝꯅꯤꯅ
ꯃꯥꯅꯦ ꯄꯥꯝꯕꯤ ꯀꯩꯀꯥ ꯊꯥꯕꯁꯨ ꯅꯣꯡ ꯆꯨꯗ꯭ꯔꯗꯤ
ꯅꯣꯡ ꯆꯨꯗꯗꯤ ꯂꯣꯏꯔꯦ
ꯁ ꯆꯥꯏꯅ ꯇꯥꯅꯤꯅꯦ ꯋꯥ ꯅ ꯊꯅꯁ ꯑꯗꯒꯤ ꯐꯧꯒꯨꯝꯕꯗꯗꯤ ꯏꯁꯤꯡ ꯆꯥꯏꯕꯁꯨ ꯌꯥꯗꯕꯅꯤꯅ ꯐꯖꯗꯕꯅꯤꯅ ꯑꯗꯒꯤ ꯍꯌꯦꯡ ꯀꯩꯅꯣꯗ ꯁꯦꯞꯇꯦꯝꯕꯔ ꯑꯗꯨꯋꯥꯏꯒꯨꯝꯕꯗ ꯏꯁꯤꯡ ꯆꯥꯎꯕꯒꯤꯅꯦꯛꯇ ꯅꯣꯡ ꯑꯗꯥꯏꯗꯝ ꯄꯩꯒꯁꯨ ꯁꯥꯜꯂꯅꯤꯕ ꯑꯗꯨꯒ
ꯄꯨꯔꯥ ꯇꯥꯏꯕꯣꯟꯅ
ꯑꯗꯨ ꯈꯔ ꯌꯦꯟꯅꯔ ꯆꯒꯗꯤ ꯐꯥꯗꯧꯅꯤ
ꯎꯝ
ꯁꯤꯂꯣꯡꯗꯨꯒꯨꯝꯕꯗꯤ ꯆꯨꯏ ꯍꯥꯏꯌꯦꯕꯀꯣ ꯍꯧꯖꯤꯛ ꯈꯔ ꯁꯤꯂꯣꯡꯒꯨꯝꯕ ꯃꯦꯘꯥꯂꯌꯥꯒꯤ ꯈꯔ ꯑꯗꯨ ꯆꯤꯂꯣꯡꯕꯅꯤꯗ ꯑꯗꯒꯤ ꯑꯗꯨꯅꯤ ꯃꯤꯋꯤꯟꯇꯔꯁꯨ ꯑꯗꯨꯝ ꯆꯨꯏꯅ
ꯎꯝ
ꯑꯗꯨꯗꯒꯤ ꯃꯅꯤꯄꯨꯔꯗ ꯀꯃꯥꯏꯅ ꯇꯧꯕꯅꯣ ꯈꯪꯗꯦ ꯁꯨꯡꯁꯨ ꯆꯨꯗ꯭ꯔꯦ
ꯑꯣ ꯆꯥꯛꯅꯒ ꯑꯗꯨꯝ
ꯆꯨꯕꯗꯤ ꯑ ꯌꯥꯗꯤꯌꯥꯔꯅꯤ ꯖꯨꯟ ꯖꯨꯂꯥꯏ ꯑꯩ ꯌꯁꯜꯂꯞꯇꯣꯔꯦꯕ
ꯎꯝ ꯎꯝ
ꯑꯗꯨꯝ ꯈꯔ ꯆꯨꯕꯗꯤ ꯌꯥꯔꯅꯤ
ꯗꯣꯃꯤꯅꯣ
ꯎ ꯋꯥꯒꯨꯝꯕ ꯃꯌꯥꯝ ꯌꯥꯟꯊꯠꯄꯁꯤ ꯑꯣꯏꯣꯏꯗꯔ ꯍꯪꯉꯦ ꯍꯧꯖꯤꯛ ꯑꯩ ꯀꯩꯁꯨ ꯇꯧꯗꯦꯅ ꯁꯨꯝ ꯂꯩꯔꯝꯕꯅꯤ
ꯎꯝ
ꯃꯥꯅꯤ ꯎ ꯌꯥꯗ ꯑꯝꯇ ꯂꯩꯇ꯭ꯔꯕꯅꯤꯅ ꯏꯁꯤꯡꯗ ꯆꯨꯞꯁꯟꯅꯤꯡꯉꯥꯏ ꯂꯩꯇ꯭ꯔꯦꯅ
ꯎꯝ
ꯎꯝ ꯈꯝꯗꯦ ꯍꯧꯖꯤꯛ ꯑꯩ ꯀꯩꯁꯨ ꯇꯧꯗꯦ ꯁꯨꯝ ꯂꯩꯔꯝꯕꯅꯤ ꯆꯥꯛ ꯊꯣꯡꯕꯒꯤ ꯇꯧꯔꯝꯕꯅꯤ ꯅꯣꯏ ꯑꯗꯨꯗꯤ ꯆꯥꯛ ꯆꯥꯔꯣꯏꯗꯅꯤꯅ ꯉꯥ ꯇꯨꯝꯗꯣꯏꯔꯥ
ꯅꯨꯡꯗꯥꯡ ꯑꯣꯏꯔꯒꯅ ꯈꯔ ꯏꯪꯊꯔꯛꯑꯦ ꯑꯌꯨꯛ ꯅꯨꯡꯊꯤꯟꯗꯗꯤꯁꯨ ꯂꯣꯏꯔꯦ ꯁꯕꯗ
ꯍꯣꯏ ꯂꯝꯕꯤꯗ ꯆꯠꯄꯒ ꯉꯝꯗꯔ ꯅꯨꯡ ꯁꯥꯅꯤꯅ ꯄꯪ ꯄꯨꯡ ꯀꯥꯊꯦ ꯑꯩꯈꯣꯏ ꯇꯥꯏꯞ ꯇꯤꯗ
ꯆꯠꯊꯣꯛꯄ ꯃꯇꯝꯗ ꯀꯩꯅꯣ ꯐꯨꯜ ꯏꯁ꯭ꯂꯤꯞ ꯑꯣꯏꯕ ꯉꯥꯛꯇ ꯁꯦꯠꯂ ꯑꯣꯏꯅ ꯆꯠ ꯂꯩꯔꯦ
ꯃꯥꯅ ꯈꯨꯗꯝꯪ ꯑꯗꯨꯥꯏꯅ ꯑꯁꯥꯎ ꯅꯠꯇ꯭ꯔꯗꯤ ꯌꯥꯝ ꯅꯨꯡꯉꯥꯏꯇꯦ ꯑꯗꯒꯤ ꯃꯤꯠꯁꯨꯨꯀꯣ ꯀꯩꯅꯣ ꯇꯧꯋꯦꯕ ꯒꯨꯒꯜꯁꯀꯨꯝꯕ ꯍꯥꯞꯇ꯭ꯔꯗꯤ ꯁꯟꯗ꯭ꯔꯥꯁꯀꯨꯝꯕ ꯍꯥꯞꯄꯇ꯭ꯔꯥ ꯃꯦꯁꯨꯒꯥꯏꯒꯅꯅꯨꯡ ꯋꯥ ꯃꯈꯨꯠꯄ ꯉꯗꯒꯤ ꯂꯝꯕꯤꯒꯤ ꯃꯅꯤꯜꯃꯛꯅ ꯀꯥꯈꯠꯠꯇꯅꯣ
ꯎꯝ ꯎꯐꯨꯔꯖꯨ
ꯑꯗꯨꯁꯨ ꯀꯩꯅꯣ ꯌꯥꯝ ꯇꯧꯋꯦ ꯄꯨꯟꯅꯗꯨꯅ
ꯎꯐꯨꯜ ꯊꯥꯡꯕꯗꯤ ꯑꯁ ꯀꯔꯤ ꯍꯥꯏꯔꯤꯨꯅ
ꯏꯐꯨꯟ ꯅꯣꯡ ꯆꯨꯗ꯭ꯔꯒꯅ ꯏꯐꯨꯟ ꯅꯣꯡ ꯆꯨꯔꯒꯅ ꯂꯩꯥꯏꯈꯣꯝ ꯀꯁꯣꯏ ꯇꯧꯔꯤ ꯕꯤꯔꯅꯤ ꯑꯗꯒꯤ ꯂꯝꯕꯤꯁꯨ ꯐꯖꯅ ꯀꯩꯅꯣ ꯇꯧꯔꯗꯤ ꯐꯗꯧꯅꯤ ꯑꯅꯧꯕ ꯁꯦꯝꯕ ꯑꯣꯏꯕꯗꯨꯁꯨ ꯌꯥꯗꯦꯕ ꯍꯦꯛꯇ
ꯌꯥꯗ
ꯑꯗꯒꯤ ꯑꯃꯛ ꯀꯩꯅꯣꯒꯤ ꯃꯣꯏꯅ ꯁꯦꯝꯕ ꯂꯣꯏꯔꯒ ꯕꯣꯔꯥꯒꯨꯝꯕ ꯃꯌꯥꯝ ꯊꯥꯔ ꯊꯝꯃꯝꯕꯗꯣ
ꯍꯣꯏ ꯍꯣꯏ ꯑꯗꯨꯒꯤꯗꯣ
ꯑꯗꯨ ꯂꯧꯊꯣꯛꯄꯤꯗꯕꯁꯨ ꯕꯦꯔꯥꯅꯦꯕ ꯁꯤ ꯊ ꯀꯩꯅꯣ ꯄꯔꯦꯡꯗ ꯅꯥꯜꯂꯤꯗꯨꯅꯦ ꯑꯗꯒꯤ ꯅꯣꯡ ꯆꯨꯔꯒ ꯖꯤꯔꯤ ꯖꯤꯔꯤ ꯅꯥꯜꯂꯤ ꯒꯥꯔꯤ ꯊꯐꯝ ꯈꯪꯗꯦꯕ ꯑꯗꯨꯝ ꯐꯖꯅ ꯂꯧꯊꯣꯛꯄꯤꯔꯝꯒꯦ ꯍꯥꯏꯗꯤ ꯑꯗꯒꯤ ꯒꯥꯔꯤ ꯅꯨꯡꯛꯁꯜꯂꯒꯅꯦ ꯂꯣꯏ ꯃꯆꯦꯠ ꯃꯆꯦꯠ ꯇꯥꯔꯒ ꯄꯨꯂꯞ ꯂꯧꯈꯠꯄꯁꯨ ꯌꯥꯗꯦꯕ ꯑꯗꯨꯅ
ꯎꯝ ꯑꯗꯨꯗꯒꯤ ꯃꯣꯏꯅ ꯊꯥꯔꯤꯅꯤꯅ ꯐꯖꯅ ꯊꯥꯔꯁꯨ ꯐꯩ ꯃꯇꯠ ꯃꯇꯠ ꯃꯇꯠ
ꯎꯝ
ꯑꯗꯒꯤ ꯒꯥꯔꯤ ꯊꯧꯕꯗꯤꯤ ꯅꯨꯡꯉꯥꯏꯇꯦꯗ ꯑꯗꯨꯒ ꯃꯤ ꯒ꯭ꯌꯥꯟ ꯇꯥꯗꯧꯒꯤꯩꯅꯣ ꯑꯃꯨꯛ ꯑꯗꯨꯒꯤ ꯄꯣꯠꯂꯤꯉꯩ ꯊꯧꯖꯤꯟꯕꯒꯤ ꯃꯃꯤ ꯇꯥꯔ ꯂꯩꯕꯗꯣ
ꯎꯝ ꯎꯝ
ꯑꯗꯨꯁꯨ ꯒꯥꯔꯤ ꯊꯧꯕ ꯊꯤ ꯅꯨꯡꯉꯥꯏꯇꯦ ꯑꯇꯩꯗꯨꯗꯤ ꯆꯠꯊꯣꯛꯇ꯭ꯔꯕ ꯀꯟꯇ
ꯆꯠꯇꯦ
ꯁꯨꯛꯇꯈꯤ ꯊꯒꯦ
ꯎꯝ
ꯀꯔꯝ ꯀꯥꯟꯗꯒꯤ ꯀꯥꯕ ꯍꯧꯒꯦ ꯍꯥꯏꯒꯦ ꯀꯩꯅꯣꯅꯦ ꯀꯣꯂꯁꯁꯦ
ꯑꯗꯨꯗꯤ ꯈꯪꯗ꯭ꯔꯤ ꯍꯥꯏꯔꯛꯇ꯭ꯔꯤ ꯂꯩꯅꯥꯏ ꯎ ꯖꯨꯂꯥꯏꯗꯒꯤꯗꯤ ꯍꯧꯔꯛꯑꯅꯤ ꯃꯤꯠ ꯑꯗꯨꯋꯥꯏꯗꯒꯤ
ꯑꯣ ꯍꯣꯏ ꯍꯧꯖꯤꯛ ꯑꯉꯥꯡꯈꯩꯁꯨ ꯁ꯭ꯀꯨꯜꯒꯤꯁꯨ ꯀꯩꯅꯣ ꯇꯧꯅꯔꯤ ꯃꯥꯜꯂꯦ
ꯎꯝ ꯎꯝ
ꯎ ꯁꯃꯕ ꯀꯁꯥꯟ ꯑꯀꯜ ꯑꯁꯨꯗꯤ ꯊꯥꯅꯔꯤ ꯃꯥꯜꯂꯦꯕ ꯎꯝ ꯍ ꯁꯨꯇꯤꯗꯤ ꯊꯥꯕꯗꯤ ꯌꯥꯏꯗ ꯍꯥꯏꯗꯤ ꯌꯥꯝ ꯁꯥꯕꯅꯤꯅꯀꯣ
ꯎꯝ
ꯍꯥꯏꯒꯤ ꯑꯉꯥꯡꯈꯩꯗꯗꯤ ꯅꯨꯡꯉꯥꯏ ꯑꯣꯏꯔꯅꯤ ꯨꯡ ꯃꯄ ꯂꯩꯕ
ꯃꯄꯥꯟ ꯂꯩꯇꯦ ꯃꯊꯛꯇ ꯂꯩ
ꯑꯣꯝ ꯃꯊꯛꯇꯅ ꯈꯔ ꯅꯨꯡꯗꯥꯡ ꯁ꯭ꯋꯥꯏꯗ ꯏꯪꯕ ꯉꯝꯃꯤ
ꯑꯝ ꯃꯈ ꯈ ꯇꯅ ꯏꯪ ꯃꯈꯥꯗ ꯑꯣꯏꯔꯒꯁꯨ ꯀꯩꯅꯣ ꯄꯣꯜ ꯃꯌꯥꯝꯗꯣ ꯅꯨꯡꯁꯥ ꯐꯨꯖꯟꯕꯒꯤ ꯃꯅꯤꯟꯗꯣ ꯐꯨꯠꯇꯣꯔꯛꯄꯅꯤꯅ ꯁꯥꯏꯕ ꯍꯧꯅ ꯑꯗꯨ ꯃꯊꯛꯇꯅ ꯈꯔ ꯏꯪꯉꯦꯅ ꯎꯝ
ꯑꯗꯨꯏꯅꯦ ꯋꯥꯔꯜꯒꯨꯝꯕꯗ ꯃꯄꯥꯟꯒꯤꯗꯤ ꯀꯩꯅꯣꯒꯨꯝꯕꯗ ꯁꯤꯡꯒꯥꯄꯨꯔꯒꯨꯝꯕꯗ ꯇꯧꯕꯗꯣ ꯃꯣꯏꯁꯨ ꯌꯥꯝ ꯑꯗꯨꯝ ꯇ꯭ꯔꯣꯐꯤꯀꯦꯜ ꯑꯣꯏꯗꯅ ꯀ꯭ꯂꯥꯏꯃꯦꯠꯇꯣ
ꯎꯝ
ꯑꯗꯨꯝ ꯆꯍꯤ ꯆꯨꯞꯄ ꯁꯥꯕꯅꯦꯕ ꯑꯗꯨꯒꯤ ꯃꯣꯏꯒꯤ ꯎꯒꯨꯝꯕ ꯑꯗꯒꯤ ꯄꯥꯝꯕꯤꯒꯨꯝꯕ ꯃꯌꯥꯝ ꯊꯥꯕꯗꯣ
ꯎꯝ
ꯋꯥꯔꯜꯗꯒ ꯃꯌꯥꯝ ꯅꯞꯄ ꯅꯞꯄ ꯊꯥꯏꯗꯅꯕ
ꯄꯥꯝꯕꯤ ꯊꯥꯕꯁꯤꯁꯨ ꯌꯥꯝ ꯃꯔꯨꯗꯤ ꯑꯣꯏꯕ꯭ꯔꯥ ꯍꯥꯏꯅ
ꯆꯠꯕꯅꯤ ꯌꯥꯝꯅ
ꯎꯝ
ꯑꯗꯒꯤ ꯂꯝꯕꯤ ꯁꯥꯡꯅ ꯆꯠꯂꯝꯕꯗ ꯎ ꯃ ꯆꯦꯠ ꯑꯃꯨꯛ ꯂꯩꯔꯕꯗ ꯏꯪ ꯏꯪ ꯂꯥꯎꯅꯦꯕ ꯑꯗꯨꯅ ꯃꯔꯨ ꯑꯣꯏꯅ ꯄꯥꯝꯕꯤꯁꯦ ꯐꯖꯅ ꯊꯥꯈꯔꯤꯀꯣꯅꯤ ꯑꯗꯒꯤ ꯃꯅꯤꯄꯨꯔ ꯃꯔꯨ ꯑꯣꯏꯅ ꯏꯝꯐꯥꯜ ꯃꯅꯨꯡꯗ ꯄꯥꯝꯕꯤ ꯐꯖꯅ ꯋꯥꯠꯇꯤ ꯋꯥꯠꯂꯤ
ꯋꯥ
ꯇꯗꯒꯤ
ꯍꯧꯖꯤꯛꯀꯥꯟ ꯂꯧꯕꯨꯛꯀꯤ ꯃꯐꯝꯁꯨ ꯂꯧꯕꯕꯨꯛꯀꯤ ꯃꯐꯝꯁꯨ ꯀꯩꯅꯣ ꯌꯥꯝ ꯇꯧꯅꯔꯦ
ꯑꯗꯨꯅ ꯂꯧꯕꯨꯛꯁꯨ ꯌꯨꯝ ꯁꯥꯖꯤꯟ ꯁꯔꯦ ꯑꯗꯒꯤ ꯁꯣꯔꯣꯛ ꯁꯥꯖꯜꯂꯦ ꯑꯗꯨ ꯑꯗꯨꯝ ꯁꯥꯥꯎꯗꯀꯂꯅ ꯑꯗꯩ ꯑꯗꯨꯒꯤ ꯃꯥꯟꯅꯅ ꯃꯐꯝ ꯍꯥꯡꯕꯈꯩꯗ ꯎ ꯊꯥꯖꯤꯟꯕꯤꯔ ꯑꯗꯨ ꯐꯕꯀꯣ
ꯎꯝ ꯎꯝ
ꯕꯦꯔꯥꯅꯤ ꯇꯧꯔꯤꯁꯤꯦ ꯕꯣꯜꯗꯤ ꯌꯦꯡꯕꯅ
ꯕꯣꯜꯁꯦ ꯌꯦꯡꯗꯦꯗ ꯑꯩ ꯌꯦꯡꯕ ꯍꯩꯇꯕ
ꯎꯝ
ꯌꯥꯝ ꯍꯦꯟ ꯇꯥꯗꯦꯕ ꯁꯥꯟꯅꯕꯁꯨ ꯍꯩ
ꯕꯣꯜ ꯕꯣꯜ ꯌꯦꯡꯕ ꯍꯩꯈ꯭ꯔꯗꯤ ꯎꯝ ꯎꯝ ꯕꯣꯜ ꯌꯦꯡꯕ ꯍꯩꯈ꯭ꯔꯗꯤ
ꯎꯝ
ꯑꯗꯨꯗꯤ ꯌꯦꯡꯕ ꯀꯥꯡꯕꯨꯗꯨꯗꯤ ꯅꯨꯡꯉꯥꯏꯔꯤꯗ
ꯑꯣ ꯅꯪ ꯌꯦꯡꯕꯣ
ꯑꯩ ꯌꯦꯡ ꯑꯗꯨꯝ ꯌꯦꯡꯉꯤ ꯃꯔꯛ ꯃꯔꯛꯇ ꯌꯥꯝ ꯇꯣꯏꯅꯃꯛꯗꯤ ꯌꯦꯡꯗꯦ ꯁꯪꯗꯅꯤꯅ
ꯐꯣꯟꯗ ꯌꯦꯡꯉꯤꯔꯣ
ꯐꯣꯟꯗ ꯑꯣꯏꯅ ꯌꯦꯡꯉꯦ
ꯎꯝ
ꯇꯤꯚꯤꯗꯣ ꯀꯩꯅꯣ ꯇꯧꯗ꯭ꯔꯅꯤꯅ ꯀꯩꯅꯣ ꯇꯧꯗ꯭ꯔꯦꯅ ꯍꯧꯖꯤꯛꯇꯤ ꯇꯤꯚꯤꯗꯨ ꯃ ꯄꯥꯡ ꯌꯦꯡꯅꯗ꯭ꯔꯕꯅꯤꯅ ꯁꯞꯁꯀ꯭ꯔꯤꯞꯁꯟ ꯇꯧꯗꯦꯕ ꯑꯗꯨꯒꯤ ꯑꯦ ꯅꯣꯏ ꯀꯩꯅꯣ ꯑꯗꯨ ꯍꯥꯏꯔꯒ ꯅꯣꯏꯒꯤ ꯀꯩꯅꯣꯗ ꯏꯌꯥꯔꯇꯦꯜꯣ ꯖꯤꯑꯣꯗꯣ ꯅꯣꯏꯒꯤꯗ
ꯑ ꯑꯩꯈꯣꯏꯒꯤ ꯏꯌꯥꯔꯇꯦꯜꯅꯤ
ꯑꯣ ꯑꯗꯨꯗꯤ ꯃꯥꯟꯅꯔꯔꯣꯏ ꯑꯩꯅ ꯖꯤꯣꯒꯤꯗ ꯖꯤꯑꯣꯒꯤꯗꯨꯒꯤ ꯖꯤꯑꯣꯒꯤꯗꯣ ꯑꯩꯈꯣꯏꯗꯣ ꯄꯣꯁꯄꯦꯗ ꯑꯣꯏ ꯂꯩꯔꯝꯃꯦꯕ